ꯍꯜꯂꯣ ꯎꯝ ꯀꯔꯤ ꯇꯧꯕ꯭ꯔꯣ
ꯃꯔꯔ ꯏꯒꯦ
ꯑꯁ ꯑꯩꯗꯤ ꯆꯥꯛ ꯆꯥꯔꯒ ꯂꯩꯌꯦ
ꯑꯣ ꯑꯣ ꯀꯔꯤ ꯆ ꯆ ꯀꯔꯤ ꯃꯊꯦꯜꯅ
ꯃꯊꯦꯜ ꯂꯩꯇ ꯀꯩꯁꯤ ꯅꯨꯗꯥꯜꯁ ꯑꯣꯏꯅꯤ ꯆꯥꯏ
ꯍꯥ ꯑꯣ ꯀꯔꯤ ꯅꯨꯗꯣꯁꯅꯣ
ꯑꯗ ꯁꯃꯥꯏꯁꯤ ꯅ ꯎꯗꯁ
ꯑꯗꯨꯗꯤ ꯍꯕ꯭ꯔꯣ
ꯈꯪꯗꯦ ꯌꯥꯝ ꯁꯥꯏꯕ
ꯑꯣ
ꯍꯥꯎ ꯃꯥꯂꯦ ꯍꯥꯥ ꯃꯥꯏꯗꯤꯤ ꯀꯦꯁꯕꯨꯛ ꯑꯦ
ꯑꯠ ꯑꯠꯆꯥ ꯁ ꯅꯁ ꯇꯎ꯭ꯔꯣ
ꯍꯥ
ꯅꯣꯠꯁ ꯇꯧꯕ
ꯅꯠ ꯁꯅꯥꯇ ꯀꯦꯁꯅꯦ ꯀꯦꯁ ꯆꯦꯁ
ꯑꯜꯂꯤ ꯅꯃ ꯀꯟꯅ ꯄꯥꯕꯜ ꯃꯥꯂꯦ ꯀꯣ
ꯁ ꯀꯥꯟꯗꯦꯗ ꯎ
ꯇꯧꯒꯗꯕꯅꯤ ꯇꯧꯒꯗꯕꯅꯤ ꯑ
ꯅꯪ ꯉꯁꯤ ꯀꯔꯤ ꯇꯧꯕ꯭ꯔꯥ ꯀꯔꯤ ꯀꯔꯤ ꯇꯧꯕ꯭ꯔꯥ ꯅꯪ ꯉꯁꯤ
ꯇꯥꯏ ꯀꯔꯤꯁꯨ ꯇꯧꯔꯤꯗ ꯑꯗꯨꯝ ꯂꯩꯌꯦ ꯍꯥꯕ ꯈꯔ ꯆꯜꯂꯏ
ꯎꯝ
ꯄ ꯄꯔ ꯆꯜꯂꯦ ꯑꯗꯨꯝ ꯍꯂ ꯑꯦ ꯕꯣꯜ ꯌꯦꯡꯉꯦ ꯆꯥꯛ ꯆꯥꯔꯦ ꯇꯨꯝꯃꯦ ꯒꯦꯝ ꯁꯥꯟꯅꯔꯦ ꯂꯣꯏꯔꯦ
ꯑꯣ ꯀꯔꯤ ꯦꯃꯤ
ꯍꯣꯏ ꯦꯦꯝꯅꯦ
ꯑ ꯅꯥꯟ ꯑ ꯑꯦꯟꯅꯁꯅ ꯥꯏ ꯁꯅꯥꯝꯕ꯭ꯔꯣ
ꯅꯍꯥꯟ ꯅꯍꯥꯟꯗꯤ ꯁꯅꯔꯦ ꯉꯁꯤꯗꯤ ꯉꯁꯤꯗꯤ ꯁꯅꯔꯔꯦ ꯄꯕꯂꯤꯑꯣ ꯅꯁꯂꯔ
ꯑ ꯄꯞꯖꯤ ꯁꯥꯟꯅꯕ꯭ꯔꯥ ꯑꯦ ꯍꯣꯏ
ꯍꯥꯏꯕꯅꯦ
ꯎꯝ ꯍꯥꯏꯥꯏꯇ
ꯀꯔꯝꯃꯦ
ꯍꯧꯖꯤꯛ ꯀꯗꯤ ꯁꯅꯥꯗꯦ ꯍꯧꯖꯤꯛ ꯀꯗꯤ ꯁꯅꯥꯗ
ꯀꯔꯝ ꯀꯔꯝ ꯍꯦꯔ ꯄꯥꯏꯕ꯭ꯔꯣ ꯅꯪ
ꯑꯩꯗꯤ ꯃꯤꯦꯆꯀ ꯑꯦꯃꯦ ꯄꯥꯏ
ꯅꯨꯄꯤ ꯈꯨꯗꯤꯡꯁꯦ ꯃꯦꯠꯁ ꯂꯣꯏ ꯄꯥꯏꯌꯦꯀꯣ ꯑꯦꯝ ꯑꯦ ꯁꯅꯥꯅꯕꯁꯤꯡꯁꯦ
ꯑ
ꯀꯩꯅꯣ ꯈꯪꯗꯦ
ꯃ ꯈꯝꯕꯦ ꯎꯝ ꯃꯦꯦꯛꯁ ꯁꯥꯟꯅꯕ ꯅꯨꯡꯉꯥꯏꯌꯦ ꯃꯦꯛꯠꯁ ꯑꯗꯨꯒ ꯃꯥꯔꯁꯃꯦꯟ
ꯃꯁ ꯃꯟꯖꯦ ꯀꯥꯝ ꯀ꯭ꯔꯝ ꯃꯦꯍꯔꯣ ꯄꯥꯜꯕ
ꯑ
ꯎ
ꯑ ꯑꯗꯨ ꯆꯔꯤ ꯑꯩꯊ ꯍꯣꯏ
ꯑꯦꯔꯤꯁꯤ ꯍꯧꯖꯤ ꯑꯝꯄꯥꯏꯕꯅꯅꯨꯡꯉꯔꯗ
ꯍꯣꯏ ꯑ ꯀꯔꯤ ꯍꯣꯏ ꯂꯂꯥꯁꯣ ꯍꯣꯏ ꯑꯗꯨꯒ ꯃꯂꯤꯁꯥ ꯍꯣꯏ ꯐ ꯃꯔꯔꯤ ꯁꯥꯁꯨꯣ ꯎꯝ
ꯃꯤ ꯌꯥꯗꯤꯦ ꯐꯖꯗꯦꯗ ꯌꯥꯝ ꯀꯥꯅꯤꯡꯉꯦꯕ
ꯋꯥ ꯀꯅ ꯁꯥꯒ꯭ꯔꯥ
ꯍꯥꯥ
ꯃꯥꯒꯤꯅ ꯁꯥꯒ꯭ꯔꯥ
ꯍꯣꯏ ꯃꯁꯥ ꯣ ꯃꯥꯒꯤ ꯕꯣꯗꯤꯗꯣ ꯌꯥꯝ
ꯑ ꯑꯣ ꯑꯣ
ꯅꯨꯄꯤ ꯃꯁꯥ ꯀꯉꯕꯁꯤꯡꯒꯤ ꯄꯥꯝꯗꯦ
ꯑꯣ ꯅꯥꯟꯗꯤ ꯀꯔꯤ ꯀꯔꯤ ꯍꯅꯣ ꯍꯤꯔꯣ ꯁꯅꯥꯕ
ꯑꯩꯗ ꯐꯥꯏ ꯊꯔꯁꯨ ꯁꯅꯥꯌꯦ ꯃꯦꯊꯁꯨ ꯑꯗꯨ ꯎꯝ ꯄꯑ ꯇꯁꯨ ꯄꯑ
ꯑ ꯑꯣ
ꯃꯦꯠꯁ ꯃꯦꯠꯁꯁꯦ ꯑꯩ ꯑꯩꯅ ꯁꯥꯟꯅꯕ ꯑ ꯃꯦꯁ
ꯑꯁꯨꯣ ꯐꯥꯏꯇꯔ ꯑꯁꯨ ꯁꯅꯑ ꯐꯥꯏꯇ ꯑꯁꯨꯣ
ꯍꯥꯏꯥꯏꯇꯥꯔꯗꯤꯦ ꯑꯩ ꯁꯅꯥꯗꯤ ꯐ ꯑꯜꯗꯣꯁ ꯑꯣꯏꯅ ꯄꯥꯏꯌꯦꯦ
ꯑ ꯍꯥꯏꯗꯤ ꯒꯨꯁꯦꯟ ꯑꯗꯨꯒ
ꯁꯟꯒꯤ ꯐꯥꯏ ꯇꯥꯔ ꯅꯠꯇꯅ ꯑꯁꯦꯡꯕ ꯐꯥꯏ ꯇꯥꯔ ꯅꯠꯇꯅ
ꯑ ꯑꯦꯁꯤ ꯆꯤꯟꯦ ꯍ ꯑꯦꯁꯤ ꯆꯤꯟ
ꯑꯣ ꯑꯂꯤꯒꯔ ꯑꯗꯨꯒ ꯗꯥꯏꯔ ꯑꯗꯨꯕ ꯑ ꯁꯤꯜꯚꯣꯅꯥ ꯑꯗꯨꯒ ꯀꯔꯤ ꯑꯥ ꯂꯨꯀꯥꯁ
ꯇꯜꯕꯅꯥꯁ ꯀꯥꯟꯃꯅꯤ ꯀꯣ ꯀꯂꯨ ꯀꯥꯒꯥ
ꯑꯣꯏ
ꯗꯔꯣꯗꯤ ꯑꯂꯤꯒꯦꯦꯝ
ꯎ ꯑꯗꯨꯃꯦ
ꯇꯦꯡꯗꯤ ꯄꯥꯏꯗ꯭ꯔꯥ
ꯇꯦꯟꯒꯤ ꯄꯥꯏꯕ ꯍꯥꯏꯗꯦ
ꯄꯥꯏꯕ ꯍꯥꯏꯇ
ꯍꯣꯏ ꯑꯔꯝꯕ
ꯌꯦꯦꯝꯗꯨ ꯌꯥꯝ ꯁꯅꯥꯥꯎꯅꯨ ꯌꯥꯔꯤꯛꯇꯣ ꯀꯟꯅ ꯇꯧꯔꯣ
ꯍꯣꯏ ꯃꯥꯅꯦ
ꯔꯦꯝ ꯁꯅꯥꯁꯨ ꯄꯩꯁꯥꯁꯨ ꯂꯥꯛꯑꯣꯦ ꯀꯣꯛꯁꯨ ꯊꯜꯂꯣꯏ ꯀꯔꯤꯦꯟ ꯀꯅꯥꯅꯦ ꯑꯗꯨꯝ ꯇꯥꯏꯝ ꯄꯥꯁ ꯄ ꯍꯥꯏꯅ ꯀ
ꯍ
ꯅꯣꯏ ꯅꯃꯥꯟꯅꯕꯁꯤꯡꯁꯨ ꯂꯩꯕ꯭ꯔꯣ ꯅꯃꯥꯟꯅꯕꯤꯁꯤꯡꯁꯨ ꯂꯩꯕ꯭ꯔꯥ ꯍꯧꯖꯦ
ꯑꯣ ꯂꯩꯑ ꯃꯈꯣꯏꯁꯨ ꯂꯥꯏꯔꯤꯛ ꯏꯌꯦ
ꯃꯥ ꯃꯥꯎꯒꯤ ꯅꯨꯄꯤ ꯑꯥ ꯃꯣꯏ ꯃꯥꯎ ꯃꯥꯎꯗ ꯀꯩꯀꯣ
ꯎꯝ
ꯅꯨꯄꯤ ꯑꯃ ꯑꯩꯒꯤ ꯀ꯭ꯂꯥꯁ ꯂꯥꯏꯌꯨꯅꯤ
ꯑꯥ ꯃꯥꯒꯤ ꯃꯥ ꯃꯥꯎꯔꯥ ꯑꯩꯒꯤ ꯈꯔꯁꯤꯗꯤ
ꯈꯔ ꯃꯅꯦ
ꯑꯣ
ꯑꯅꯤ ꯂꯩꯌꯦ ꯑꯃꯈꯛꯇ ꯅꯠꯇꯕ ꯑꯗꯨꯒ ꯄꯥꯎꯃꯩꯀꯣ ꯄꯥꯎꯃꯩꯗꯤ ꯇꯣꯡꯉꯥꯜꯂꯦꯅ ꯃꯥꯎꯗꯒꯤ
ꯍꯣꯏ ꯇꯣꯉꯥꯏꯌꯦꯦ
ꯅꯨꯄꯤ ꯑꯃ ꯂꯩꯌ ꯃꯥꯁꯦ ꯋꯥꯡꯁꯨ ꯋꯥꯡꯕ ꯃꯁꯛꯁꯨ ꯐꯖꯕ ꯣꯂꯤꯕꯣ ꯁꯅꯕ ꯍꯩꯕ ꯏꯁꯇꯦꯠ ꯄ꯭ꯂꯦꯌꯥꯔꯅꯦ
ꯅꯪ ꯃꯈꯣꯏꯗ ꯋꯥꯔꯤ ꯁꯥꯟꯅꯕ꯭ꯔꯥ ꯑꯗꯨꯗꯤ ꯅꯪꯒꯤ ꯀ꯭ꯔꯥꯥꯁ
ꯐꯅꯥꯗꯦ
ꯇꯦꯛꯁ ꯇꯧꯕ꯭ꯔꯥ
ꯇꯦꯁ ꯇꯧꯗꯣꯏꯗ ꯅꯝꯕꯔꯕꯨꯗꯤ ꯂꯩꯔꯦ ꯑꯩ ꯃꯧ ꯅꯨꯄꯤ ꯑꯗꯨ ꯀꯣ
ꯑꯣ ꯑ
ꯅꯝꯕꯔꯕꯨꯗꯤ ꯂꯩꯌꯦ ꯇꯦꯛꯁ ꯊꯥꯗꯦ
ꯑꯣ
ꯑꯩꯅ ꯄ꯭ꯔꯣꯄꯣꯁꯇꯤ ꯇꯧꯗꯕꯀꯣ
ꯑꯥ
ꯄ꯭ꯔꯣꯄꯣꯁ ꯇꯧꯔꯗꯤ ꯃꯥꯒꯤ ꯄꯥꯎꯈꯨꯝ ꯀꯔꯤ ꯄꯤꯗꯣꯏꯅꯣ ꯈꯪꯅꯤ ꯈꯪꯗꯦ ꯌꯥ ꯑꯗꯨ꯭ꯔꯣ ꯌꯥꯔꯣ ꯏ꯭ꯔꯣ
ꯑꯣ
ꯃꯥꯖꯤꯦ ꯑꯏ ꯀ ꯀ꯭ꯂꯁꯃꯦꯦꯠ ꯃꯤ ꯃꯥꯁꯨ ꯈꯪꯕꯅꯦ ꯑꯩ ꯃꯉꯣꯟꯗ ꯄꯥꯝꯃꯦ ꯍꯥꯏꯗꯣ
ꯑ ꯑꯗꯨꯗꯤ ꯄꯥꯔꯄꯣꯁ ꯇꯧꯔ ꯃꯥꯒꯤ ꯅꯝꯕꯝꯕ ꯂꯩꯑꯦꯒ
ꯎꯝ ꯄꯣꯄꯣꯁ ꯇꯧꯔꯒ ꯌꯥꯗ꯭ꯔꯗꯤ ꯑꯩ ꯃꯥꯏ ꯆꯣꯛꯄꯅꯤꯅ
ꯍ ꯃꯥꯅꯦꯁꯨ
ꯑꯗꯨ
ꯅꯪꯗꯤ ꯂꯩꯔꯝꯒꯅꯤꯗ
ꯑꯔꯤ
ꯅꯪꯗꯤ ꯀꯣꯏꯅ ꯍꯣꯏ ꯀꯣꯏ ꯅꯥꯕ ꯂꯩꯔꯝꯃꯣꯅꯤꯗ
ꯅꯠꯇ‌ꯦ ꯂꯩꯥꯏꯇ‌ꯦ ꯑꯩꯗꯤ
ꯅꯨꯄꯤ ꯈꫭꯏꯁꯦ ꯍꯧꯖꯤꯛꯀꯒꯤ ꯅꯨꯄꯤ ꯈꫭꯏꯗꯤ ꯊꯥꯖꯗꯦꯀꯣ
ꯅꯨꯄꯥꯁꯨꯅꯦ ꯆꯞꯃꯅꯩ ꯍꯣꯏ ꯅꯨꯄꯥꯁꯨꯅꯦ ꯅꯨꯄꯥꯁꯨ ꯆꯞ ꯃꯅꯩꯌꯦ
ꯃꯥ ꯀꯣꯏꯅꯥꯅꯕ ꯅꯨꯄꯥ ꯂꯩꯔ ꯂꯩꯅ ꯂꯩꯔꯒ ꯑꯩ ꯀꯩꯅꯕ ꯂꯩꯇꯦ ꯑꯗꯨꯃꯥꯏꯅ ꯇꯧꯕꯅꯤ ꯆ‌ꯦꯛꯁꯤꯟꯂꯨ ꯅꯨꯄꯥ ꯈꯣꯏꯁꯨ ꯅꯨꯄꯤ ꯈꯣꯏꯁꯨ ꯍꯧꯖꯤꯀꯤ ꯆꯤꯛꯁꯤꯟꯒꯗꯕꯅꯤ
ꯍꫭꯏ ꯆꯞ ꯃꯥꯟꯅꯩꯌꯦ ꯅꯨꯄꯤꯁꯨ ꯅꯨꯄꯥꯁꯨ ꯅꯠꯇ꯭ꯔꯥ
ꯅꯨꯄꯤ ꯅꯨꯄꯤꯅ ꯁꯚꯦꯟꯇꯤ ꯄꯥꯔꯁꯦꯟ ꯅꯨꯄꯥꯅ ꯊꯥꯔꯇꯤ ꯄꯥꯔꯁꯦꯟ ꯐꯒꯤꯅꯤꯗ ꯐꯒꯤꯅꯤꯗ
ꯈꯪꯗ‌ꯦꯗ ꯎꯝ
ꯑꯗꯨꯒꯨꯝꯕ ꯋꯥꯈꯜ ꯂꯩꯒꯅꯨ ꯂꯥꯏꯔꯤꯛ ꯀꯟꯅ ꯄꯥꯔꯣ ꯃꯤ ꯑꯃ ꯑꯣꯏꯅꯅꯕ ꯇꯧꯔꯣ ꯅꯨꯄꯥꯕꯨꯗꯤ ꯅꯪꯅ ꯅꯨꯄꯥꯕꯨꯗꯤꯀꯣ ꯅꯪꯅ ꯐꯖꯅ ꯇꯧꯔꯒ ꯂꯩꯔꯗꯤ ꯑꯗꯨꯗꯤ ꯅꯨꯄꯥꯕꯨꯗꯤ ꯑꯗꯨꯝ ꯂꯥꯛꯀꯅꯤ ꯅꯉꯣꯟꯗ
ꯍꯣꯏ ꯃꯥꯅꯦ
ꯅꯪꯅ ꯊꯤꯗ꯭ꯔꯁꯨ ꯀꯣ
ꯍꫭꯏ
ꯃꯥꯅꯦ
ꯅꯪꯅ ꯊꯤ ꯊꯤ ꯀꯣꯏ ꯊꯤ ꯊꯤꯔꯒ ꯂꯩꯔꯒ ꯅꯨꯄꯥ ꯑꯩꯈꯣꯏꯁꯦ ꯁꯤ ꯅꯨꯄꯤꯗꯤ ꯌꯥꯝ ꯂꯤꯡꯕꯅꯦ ꯁꯨꯃꯥꯏꯅ ꯇꯧꯕꯅꯤ ꯁꯨꯃꯥꯏꯅ ꯄꯥꯝꯗꯦ ꯑꯗꯨꯃꯥꯏꯅ ꯇꯧ
ꯃꯥꯅꯦ
ꯍꯟꯗꯛꯀꯤ ꯅꯨꯄꯥꯁꯤꯡꯁꯤꯀꯣ ꯅꯨꯄꯤ ꯏꯅꯣꯁꯦꯟ ꯇꯧꯕ ꯄꯥꯝꯕꯅꯦ
ꯎꯝ
ꯁꯣꯁꯤꯌꯦꯜ ꯃꯦꯗꯤꯌꯥꯗ ꯕꯣꯗꯤꯒ ꯐ꯭ꯂꯦꯛꯁ ꯇꯧꯔꯒꯀꯣ
ꯑꯣꯏ
ꯑꯗꯨꯒꯨꯝꯕ ꯅꯨꯄꯤꯗꯤ ꯄꯥꯝꯗꯦꯕ ꯅꯨꯄꯥ ꯈꯨꯗꯤꯡꯁꯦ ꯍꯟꯗꯛꯇꯤ ꯌꯥꯝꯅ ꯏꯂꯣꯁꯤꯟ ꯑꯣꯏꯕ ꯌꯥꯝꯅ ꯆꯝꯕ ꯅꯨꯄꯤ ꯑꯗꯨꯒꯨꯝꯕ ꯃꯄꯥꯝꯕꯅꯤꯕ ꯍꯧꯖꯤꯛꯇꯤ ꯅꯣꯏꯁꯨ ꯐꯖꯅ ꯅꯨꯄꯤꯒꯤ ꯃꯒꯨꯟ ꯆꯦꯟꯕꯗꯣ ꯑꯗꯨ ꯑꯣꯏꯅꯤꯡꯉꯥꯏ ꯇꯧꯔꯣ ꯁꯦꯔꯥꯟ ꯇꯨꯔꯥꯟꯗꯤ ꯇꯧꯒꯅꯨ
ꯍꫭꯏ ꯍꯣꯏ
ꯅꯪꯉꯣꯟꯗ ꯇꯤꯆꯤꯡ ꯇꯧꯋꯦ ꯍꯥꯏꯅ ꯈꯟꯒꯅꯨꯀꯣ
ꯑꯩ
ꯌꯦꯁ ꯑꯣꯏꯅꯁꯨ ꯂꯧꯒꯅꯨ
ꯑ
ꯑꯩꯅ ꯍꯥꯏꯁꯦ ꯈꯪꯉꯤꯅ
ꯈꯪꯉ‌ꯦ